ꯇꯥꯢꯌꯦ ꯍꯂꯣ ꯑꯣ ꯀꯩꯗꯧꯔꯤꯅꯣ
ꯑꯩꯁꯦ ꯀꯁꯨ ꯇꯧꯗꯦꯗ ꯏꯇ꯭ꯌꯨꯞ ꯌꯦꯡꯉꯝꯕꯅꯦ
ꯅꯣꯏ ꯃꯩ ꯂꯥꯛꯄ꯭ꯔꯣ
ꯂꯥꯛꯑꯦ ꯑꯩꯗꯤ ꯃꯩ ꯂꯥꯛꯇ꯭ꯔꯗꯤ ꯅꯦꯠ ꯌꯥꯗꯦ
ꯆꯨꯝꯃꯣ ꯆꯨꯝꯃꯤ ꯅꯪ ꯐꯣꯝ ꯄꯩꯁꯥ ꯌꯥꯎꯗꯦꯀꯣ
ꯎꯝ ꯑꯩ ꯋꯥꯢ ꯐꯥꯢꯗ ꯍꯤꯡꯖꯔꯤꯕ ꯃꯤ ꯑꯃꯅꯤ
ꯅꯣꯢ ꯋꯥꯢꯐꯥꯏꯗꯣ ꯀꯩ ꯅꯣ
ꯈꯣ ꯋꯥꯢꯐꯥꯢꯗꯣ ꯗ ꯕꯤ ꯑꯦꯁ ꯑꯦꯟ ꯑꯦꯜ ꯑꯣꯢꯔꯝꯒꯅꯤ
ꯑꯦꯁ ꯕꯤ ꯑꯦꯁ ꯑꯦꯟ ꯑꯦꯜ ꯕꯤ ꯑꯦꯁ ꯑꯦꯟ ꯑꯦꯜ ꯍꯥꯏꯕ ꯀꯩꯅꯣ
ꯕꯤꯁ ꯑꯦꯟ ꯑꯜ
ꯑꯦꯁ ꯑꯦꯟ ꯑꯦꯜ ꯑꯣꯏꯕ꯭ꯔꯥ
ꯌꯦꯁ
ꯕꯥ ꯑꯦꯁ ꯑꯟ ꯑꯜ ꯍꯥꯏꯖꯦ ꯀꯩꯅꯣ
ꯈꯪꯗꯦꯗ
ꯃꯥꯏ ꯂꯣꯡ ꯐꯣꯝꯖꯦ ꯀꯩꯅꯣꯕ
ꯈꯪꯗꯦꯌꯦ
ꯀꯌꯥ ꯅꯣꯏꯗ ꯃꯔꯤꯗꯣꯏꯔꯥ ꯅꯠꯇ꯭ꯔꯒ ꯏꯌꯥꯔ ꯐꯥꯏꯕꯔ ꯑꯣꯏꯗꯣꯏꯔꯥ
ꯃꯔꯤ ꯐꯣꯢꯔꯝꯒꯅꯤ
ꯃꯔꯤ ꯃꯔꯤ ꯇꯤꯡꯗꯤ ꯀꯦꯕꯜꯗ
ꯑ
ꯑꯗꯨ ꯄꯊꯦ ꯁꯦ ꯃ ꯑꯗꯨꯝꯁꯗꯣ
ꯈꯔꯝ ꯆꯪꯒꯦ ꯀꯥꯦ ꯆꯪꯅꯤ ꯆꯥꯡ ꯍꯧ ꯑꯗꯣ ꯑꯁꯤ ꯕꯤ ꯑꯦꯁ ꯑꯦꯟ ꯑꯦꯜꯁꯦ ꯑꯗꯨꯝ ꯀꯩꯅꯣ ꯊꯤꯡꯕꯗ ꯑꯗꯨꯝ ꯌꯥꯎꯋꯦꯕ ꯃꯥꯁꯦ ꯊꯦꯡꯉꯛꯄꯗꯀꯣ ꯑꯗꯨꯝ ꯌꯥꯎꯔꯦ ꯦꯇꯤꯃꯥꯗ ꯌꯥꯝ ꯅꯨꯡꯉꯥꯏꯕꯀꯣ
ꯎꯝ ꯀꯦꯕꯜꯁꯦ ꯅꯪꯒꯤ ꯑꯃꯏꯅꯦ
ꯑ ꯍꯣꯏ ꯑꯗꯨ ꯍꯥꯏꯔꯛꯀꯦꯗꯣꯏꯅꯤ ꯑꯁꯤ ꯑꯗꯨꯝ ꯌꯥꯎꯕꯒꯤꯅꯦ ꯅꯨꯡꯉꯥꯏꯇꯦꯅ ꯖꯤꯑꯣ ꯐꯥꯏꯕꯔꯗꯣ
ꯑꯣ ꯐ ꯃꯁꯜꯂꯦ
ꯒꯕꯔ ꯑꯃ ꯀꯩꯅꯣ ꯀ ꯍꯥꯏ ꯀꯩꯅꯣ ꯁꯤꯒꯅꯦꯜ ꯐꯪꯕꯤꯗꯣ ꯃꯔꯤ ꯇꯤꯡꯕꯤ ꯅꯛꯇꯕꯤꯗꯣ
ꯑꯗꯨꯅ ꯏꯌꯥꯔ ꯐꯥꯏꯚ ꯍꯥꯏꯁꯦ
ꯑꯗꯨꯗꯣ ꯂꯧꯔꯦ ꯑꯗꯨ ꯌꯥꯝ ꯅꯨꯡꯉꯥꯏꯇꯕ ꯃꯥꯅ ꯀꯩꯅꯣ ꯁꯤꯡꯅꯦ ꯂꯐꯝꯒꯤ ꯃꯇꯨꯝ ꯑꯃ ꯈꯤꯜꯂꯦꯕꯀꯣ
ꯆꯦꯟꯅꯔꯦ ꯃꯇꯨꯡ ꯑꯆꯧꯕ ꯑꯃ
ꯍꯣꯏ ꯕꯂꯣ ꯃꯔꯕ ꯃꯥ ꯁꯔꯤꯠ ꯂꯥꯏꯠ ꯃꯥꯔꯕ ꯑꯗꯨꯗꯗ ꯃꯥꯅ ꯈꯤꯜꯂꯝꯃꯤꯕ ꯗꯥꯏꯔꯦꯛꯁꯟꯁꯦ ꯐꯩꯗꯣꯛꯑꯣꯕꯔꯥ ꯈꯪꯗꯦꯕꯀꯣ
ꯊꯥꯟꯗꯣ ꯊꯥꯅꯤꯡꯅꯤ ꯑꯗꯥꯏꯅꯦꯗꯣ
ꯌꯥ ꯗꯤ ꯌꯥꯕꯅꯦ ꯑꯗꯨ ꯃꯥꯒꯤ ꯈꯪꯗꯦ ꯌꯥꯝ ꯅꯨꯡꯉꯥꯏꯇꯕ ꯅꯦꯠꯁꯦ ꯌꯦꯡꯅꯔꯨ ꯀꯥꯟꯗꯅꯦ ꯕꯦꯁ ꯆꯦꯅꯦꯦꯜꯁꯤꯅ ꯌꯥꯝ ꯊꯤꯅ ꯅꯨꯡꯉꯥꯏꯕ ꯍꯥꯏꯇꯥꯔꯦ
ꯑꯦ ꯃꯔꯤ ꯇꯤꯡꯕꯒ ꯇꯤꯡꯗꯕꯒꯁꯦ ꯃꯔꯤ ꯇꯤꯡꯕꯅ ꯅꯨꯡꯉꯥꯏꯕꯅꯦ ꯄꯕꯣꯗꯅꯤ
ꯑꯁ ꯌꯥꯔꯦꯗ ꯃꯁꯤ ꯊꯕꯛꯁꯦ ꯊꯤꯡꯕ ꯌꯥꯎꯋ ꯌꯥꯎꯖꯔꯁꯅꯨꯅ ꯑꯩꯈꯣꯏ ꯁꯥꯎꯗꯅ ꯖꯤꯑꯣ ꯐꯥꯏꯕꯔꯗꯣ
ꯊꯤꯡꯉꯝꯅꯤꯗ ꯊꯤꯡꯕꯗꯤ
ꯊꯦꯡꯕꯩꯗꯤ ꯃꯥꯁꯨ ꯑꯗꯨꯝ ꯊꯦꯡꯉꯝꯃꯦ ꯑꯗꯨꯒ ꯅꯦꯠꯁꯨ ꯅꯨꯡꯉꯥꯏꯇꯕꯀꯣ ꯄꯩꯁꯥꯕꯨꯗꯤ ꯃꯥꯅꯣ ꯍꯣꯡꯕ꯭ꯔꯥ ꯀꯩꯅꯣꯝ ꯇꯧꯋꯦ ꯕꯤ ꯑꯦꯁ ꯑꯦꯟ ꯑꯦꯜꯗꯒꯤ ꯍꯣꯡꯗꯕ꯭ꯔꯥ
ꯈ ꯦꯜ ꯀꯝ ꯇꯧꯕꯅꯤꯗ
ꯀꯥꯎꯔꯦ ꯄꯩꯁꯥꯗꯣ ꯃꯥꯅ ꯍꯦꯟꯕ꯭ꯔꯥ ꯀꯩꯅꯣꯝ ꯇꯧꯕ꯭ꯔ ꯑꯩ ꯑꯩ ꯀꯥꯎ ꯈꯨꯕ ꯋꯥꯥꯟ ꯇꯧꯕꯅꯦꯕ ꯑꯩꯒꯖꯠ
ꯃꯅꯤꯅ ꯍꯣꯡꯕꯅꯦ ꯃꯩꯁꯥꯗꯤ
ꯍꯣ ꯍꯣꯏ ꯍꯦꯟꯒꯨꯝ ꯇꯧꯕꯅꯦ ꯑꯗꯨꯣ ꯅꯦꯠꯁꯨ ꯉꯥꯏꯇꯦ ꯠꯇꯦ ꯃꯁꯤ ꯀꯥꯟꯅꯗ꯭ꯔꯦꯅ ꯇꯧꯔꯒ ꯄꯩꯁꯥ ꯍꯥꯞꯇ꯭ꯦꯔꯤꯕ ꯂꯩꯕꯨꯗꯤ ꯂꯩ ꯃꯥꯒꯤ ꯋꯥꯔꯤ ꯃꯔꯥꯡ ꯂꯥꯛꯇꯔ ꯀꯀꯥ ꯃꯃꯥ
ꯑꯣ ꯅ ꯍꯥꯞꯄꯒꯗꯤ ꯌꯥꯒꯗꯕ
ꯌꯥꯗꯧꯕ ꯑꯗꯨ ꯇꯧꯗ꯭ꯔꯦ
ꯎꯝ ꯑꯗꯨꯅꯦ ꯑꯗꯨꯅꯦ ꯀꯩꯅꯣꯝ ꯍꯥꯏꯉꯦ ꯇꯧꯅ ꯑꯩꯈꯣꯏꯁꯨ ꯏꯌꯥꯔꯇꯦꯟ ꯐꯥꯏꯕꯔ ꯑꯃ ꯂꯥꯛꯑꯦꯕꯀꯣ
ꯑꯥ
ꯍꯣꯏ ꯅꯣꯏ ꯑꯗꯨꯁꯨꯒꯤ ꯖꯤꯌꯑꯣ ꯐꯥꯏꯚꯔꯒꯤ ꯀꯩꯅꯣ ꯌꯧꯔꯝꯃꯣꯏꯕ ꯀꯦꯕꯜ ꯀꯦꯕꯜ ꯃꯔꯤ ꯌꯧꯕ꯭ꯔꯅꯦ
ꯑꯧꯗ ꯃꯥꯂ
ꯌꯧꯒꯗꯕꯅꯦ ꯑꯩꯈꯣꯏꯁꯨ ꯌꯧꯈꯤꯗꯦꯕ ꯑꯗ ꯏꯌꯥꯔꯇꯦꯜꯒꯤ ꯂꯥꯛꯑꯦ ꯀꯦꯕꯜꯒꯤ ꯏꯌꯥꯔꯇꯦꯜꯁꯦ ꯅꯨꯡꯗꯤꯦ ꯅꯨꯡꯉꯥꯏꯕ ꯃꯁꯟꯁꯤꯔꯅ ꯈꯜꯂꯤꯉꯦ ꯃꯔꯤ ꯑꯣꯏꯕꯅꯤꯅ ꯑꯩ ꯐꯥꯏꯕꯔꯗꯤ ꯀꯩꯅꯣꯗꯤ ꯄꯥꯝꯗꯦꯕ ꯔꯥꯎꯇ ꯌꯥꯎꯔꯕꯗꯤ ꯄꯥꯝꯗꯦꯕ
ꯑꯣꯐ
ꯃꯔꯤꯒꯤ ꯑꯣꯏꯕꯅꯦ ꯑꯩꯟꯅ ꯈꯜꯂꯤꯕ ꯑꯗꯣ ꯑꯩꯒꯤ ꯑꯃ ꯂꯩꯗꯅ ꯅꯦꯠ ꯑꯩꯣꯏꯖꯅ ꯂ ꯀꯦꯜꯒ ꯅꯨꯡꯉꯥꯏꯕꯗꯤ ꯑꯗꯨꯁꯨ ꯑꯗꯨ ꯅꯨꯡꯉꯥꯏꯗ ꯀꯩꯗꯧꯅꯤ ꯑꯅꯤ ꯊꯝꯖꯤꯜꯂꯒꯅ
ꯑꯁꯅꯤ ꯊꯝꯃ ꯀꯩ ꯀꯥꯟꯗꯅꯣꯠꯇ
ꯍꯥꯏꯗꯤ ꯑꯃꯗꯗꯤꯗꯤꯅꯦ ꯊꯤꯡꯕ ꯌꯥꯎꯗꯦꯕ ꯏꯂꯥꯏꯇꯦꯟꯁꯦ ꯀꯣ ꯃꯥꯗꯤ ꯀꯩꯅꯣ ꯑꯣꯏꯕꯅꯤꯅ ꯁꯨꯝ ꯄ꯭ꯔꯥꯏꯚꯦꯠ ꯁ꯭ꯋꯥꯏꯒꯤ ꯃꯆꯦꯠ ꯃꯆꯥ ꯌꯥꯝ ꯆꯥꯎꯕ ꯀꯝꯄꯅꯤ ꯅꯠꯇꯦꯕ ꯃꯣꯏꯁꯦ
ꯑꯣ
ꯑꯗꯨꯗꯤ ꯌꯥꯎꯗꯦꯕꯄꯥ ꯑꯗꯨꯅ ꯑꯗꯨꯗꯣ ꯑꯗꯨꯝ ꯊꯝꯕꯅ ꯐꯒꯗ꯭ꯔꯥꯁꯨ ꯈꯜꯂꯤ ꯃꯔꯤꯗꯨꯁꯨ ꯄꯥꯝꯕꯩ ꯍꯥꯟꯅ ꯃꯔꯤꯗ ꯂꯥꯞ ꯇ ꯑꯒ ꯂꯩ ꯁꯟꯗꯦꯕ ꯃꯔꯤꯗ ꯑꯣꯏꯅ ꯑꯗꯨꯝ
ꯑꯣ
ꯁꯟꯗꯔꯕꯤꯗ
ꯅꯣꯏ ꯏꯌꯥꯔꯇꯦꯜꯁꯨ ꯄꯩꯁꯥ ꯆꯥꯎꯥꯋꯦꯗꯤ ꯍꯥꯏꯒꯨꯝ ꯇꯧꯕꯅꯤ
ꯎꯝ ꯣꯏ ꯄꯩꯁꯥꯕ ꯈꯪꯗꯦ ꯀꯌꯥ ꯀꯌꯥ ꯊꯤꯖꯥꯠꯅꯣꯗꯤ ꯈꯪꯗꯦ ꯃꯣꯏ ꯄꯨꯁꯟꯕꯗꯕꯨꯗꯤ ꯀꯩꯅꯣ ꯆꯪꯉꯦ ꯍꯥꯏꯕꯀꯣ ꯂꯨꯄꯥ ꯂꯤꯁꯤꯡ ꯑꯃꯒ ꯀꯌꯥꯅꯣ ꯍꯥꯏꯕꯗꯣ ꯂꯤꯁꯤꯡ ꯑꯃ ꯆꯧꯉꯥ ꯆꯪꯉꯦ ꯍꯥꯏꯕ ꯑꯗ ꯃꯥ ꯍꯥꯏꯁꯦ ꯊꯥ ꯑꯅꯤ ꯄꯩꯁꯥꯥꯗꯤ ꯌꯥꯎꯔꯛ ꯁꯤꯅꯦꯕ
ꯎꯝ
ꯑꯗꯨ ꯑꯗꯨ ꯊꯥꯗ ꯀꯌꯥ ꯀꯌꯥ ꯊꯤꯖꯥꯠꯅꯣ ꯑ ꯑꯗꯨꯅꯦ ꯑꯗꯨ ꯄꯨꯁꯟ ꯇꯧꯕꯅꯤ ꯅꯪ ꯄꯩꯁꯥꯗꯣ ꯀꯌꯥꯝ ꯆꯪꯈꯤꯒꯦ ꯅꯣꯏ ꯀꯥꯟꯗꯗꯤ ꯄꯩꯁꯥ ꯇꯥꯡꯉꯝꯒꯗꯧ ꯃꯥꯜꯂꯦ
ꯇꯥꯡ ꯌꯥꯝ ꯀꯟꯅ ꯃꯌꯥꯝ ꯁꯦ ꯍꯦꯛꯇ ꯋꯥꯏꯐꯥꯏ ꯇꯧꯅꯔꯛꯄ ꯃꯇꯥꯡꯗꯨꯅꯦꯕ
ꯅꯣꯏꯒꯤ
ꯍꯣꯏ
ꯊꯤꯡꯉꯨꯔ ꯍꯥꯡꯇꯣꯔꯛꯄ ꯇꯟꯖꯥ ꯑꯗꯥꯏ ꯑꯣꯏꯒꯤꯒꯨꯝ ꯇꯧꯕꯅꯦꯕ
ꯎꯝ ꯃꯌꯥꯝꯗꯤ ꯗꯤꯃꯥꯟ ꯇꯧꯅꯕ ꯃꯇꯥꯡꯗꯣ ꯋꯥꯏꯐꯥꯏ ꯌꯥꯍꯟ ꯍꯥꯞꯄꯤꯌꯣ ꯍꯥꯞꯄꯤꯌꯣꯅ ꯗꯤꯃꯥꯟꯒ ꯁꯥꯏꯄꯣꯠꯅꯤꯀꯣ ꯋꯥꯏ ꯐꯥꯏ ꯍꯥꯞꯀꯗꯕ ꯃꯤꯁꯤꯅ ꯏꯃꯥꯏꯄꯦꯝꯃ
ꯀꯩꯒꯤꯅꯣ ꯍꯥꯏꯖꯦ
ꯑꯁ ꯐꯣꯟ ꯑꯁꯦ ꯌꯥꯝ ꯕꯤꯖꯤꯗ ꯄꯥꯏꯒꯨꯝ ꯄꯥꯏꯗꯒꯨꯝꯒ ꯇꯧꯗꯅꯀꯣ
ꯂꯣꯏꯔꯦꯅꯦ ꯆꯧꯉꯥ ꯆꯧꯉꯥ ꯊꯤꯕ ꯃꯣꯏꯁꯦ ꯊꯥꯗ ꯐꯣꯔꯇꯤ ꯑꯦꯝ ꯗꯦꯁꯇ ꯇꯥꯡꯉꯤ ꯀꯥꯏꯗꯩꯅ ꯑꯩꯈꯣꯏꯒꯤꯗꯣ ꯅꯣꯏꯒꯤꯗꯣ ꯀꯌꯥ ꯀꯌꯥ ꯊꯤ ꯕꯤ ꯑꯦꯁ ꯑꯦꯟ ꯑꯦꯜ ꯒꯤꯗꯣ
ꯑꯩ ꯈꯪꯗꯦ ꯈꯣꯏ ꯄꯥꯅ ꯂꯣꯏ ꯇꯧ
ꯑꯗꯨꯒꯤ ꯈꯪꯖꯗ꯭ꯔꯦꯕ ꯅꯪꯁꯦ ꯌꯥꯖꯔꯦ
ꯌꯥꯖꯔꯦ ꯑꯩ ꯃꯩ ꯃꯩꯒꯤ ꯃꯇꯥꯡꯁꯨ ꯈꯪꯗꯦ ꯃꯩꯁꯨ ꯑꯗꯨ ꯊꯥ ꯀꯌꯥ ꯊꯥꯗ ꯀꯌꯥ ꯀꯌꯥ ꯊꯤ ꯈꯪꯗꯦ
ꯃꯩꯒꯤꯗꯤ ꯅꯣꯏꯗꯤ ꯙꯃꯥ ꯙꯃꯥ ꯊꯤꯔꯝꯒꯅꯤꯗ ꯅꯣꯏ ꯕꯥꯗꯩ ꯈꯪꯉꯤꯅꯦ
ꯀꯥꯅꯣꯁꯨ ꯆꯤꯅꯦꯠ ꯀꯤꯁꯨ
ꯍꯦꯛ ꯂꯣꯏꯕ ꯑꯗꯨꯝ ꯍꯥꯞꯄꯛꯄ꯭ꯔꯣ ꯅꯣꯏ ꯕꯥꯅ
ꯎꯝ ꯍꯟꯗꯛ ꯇꯠꯇꯦ ꯃꯔꯛꯇ ꯌꯥꯎꯋꯦ ꯇꯠꯄ ꯄꯩꯁꯥ ꯍꯥꯞꯇꯗꯅ ꯄꯩꯁꯥ ꯍꯥꯞꯇꯗꯅ ꯅꯨꯃꯤꯠ ꯍꯨꯝꯅꯤ ꯑꯗꯨꯝꯕ ꯃꯥꯥꯟ ꯂꯩꯕ ꯌꯥꯎ ꯋꯦ ꯍꯧꯖꯤꯛꯇꯤ ꯃꯥ ꯑꯣꯇꯣꯃꯦꯇꯤꯛ ꯊꯝꯃꯕ ꯈꯪꯗꯦ ꯃꯥ ꯈꯥꯗꯌꯦ ꯑꯗꯨꯝ
ꯍꯣꯏ ꯑꯣꯇꯣ ꯄꯦꯃ ꯇ ꯍꯣꯏ ꯌꯥꯏ ꯇꯣꯂꯣꯑꯣ ꯕꯁꯥꯔꯗꯤ ꯌꯥꯏ ꯀꯩꯅꯣ ꯑꯗꯣ ꯕꯁꯥꯔꯗꯤ ꯆꯥꯎꯔꯔꯕꯅꯤꯅ ꯑꯩꯁꯨ ꯎ ꯄꯁ ꯄ ꯑꯩꯅꯗꯤ ꯄꯁꯥ ꯄ ꯃꯤꯃꯤ ꯊ ꯀꯣ ꯂꯗ ꯎ ꯑꯗꯣ ꯃꯥꯁꯦ ꯁꯨꯝ ꯅꯨꯡꯉꯥꯏꯇꯕ ꯇꯥꯟꯖꯥ ꯑꯃ ꯌꯥꯎꯔꯑꯦ ꯅꯦꯠꯀꯨꯝꯕ ꯁꯥꯟꯅꯕ ꯒꯦꯝꯒꯨꯝꯕ ꯁꯥꯟꯅꯕꯗ ꯅꯨꯡꯉꯥꯏꯇꯕ ꯌꯥꯎꯔꯦ ꯑ ꯑꯗꯨꯗꯒꯤ ꯃꯥꯁꯦ ꯀꯩꯅꯣ ꯌꯥꯝ ꯇꯞꯄ ꯅꯅꯣ ꯑ ꯇꯦ ꯑꯤ ꯊꯤꯣ ꯑ ꯄꯨꯁꯪ ꯍꯣꯏꯗ
ꯎꯝ
ꯆ ꯂꯩ ꯇꯈ ꯇ ꯐꯔ ꯄꯥꯏ ꯌꯥꯔꯤꯕꯗꯨꯕꯣꯅ ꯑꯗꯨꯝ ꯄꯥꯏꯔꯤꯕ ꯀꯩꯗꯧ ꯅꯅꯤ ꯄꯨꯁꯜꯂꯒ ꯑꯗꯨꯕꯨꯁꯟꯕꯗꯈꯣꯏꯗꯣ ꯃꯔꯤꯃꯨꯛ ꯆꯪꯈꯤꯕ
ꯍꯣꯏ ꯃꯇꯕ
ꯑꯥ
ꯨꯝ ꯁꯥꯟ ꯇꯤꯟꯖꯕꯅꯤꯅ ꯀꯈꯋꯔ ꯆꯪꯉꯦ ꯄꯩꯁꯥ
ꯆꯤꯡꯉꯦ ꯑꯗꯨ ꯃꯁꯥꯒꯤ ꯀꯩꯅꯣ ꯃꯁꯥ ꯀꯩꯅꯣ ꯑꯣꯏꯗꯕꯅꯤ ꯄꯩꯁꯥ ꯑꯃ ꯆꯪꯉꯦꯕ ꯁꯤ ꯃꯔꯤ ꯑꯃ ꯆꯪꯉꯦꯕ ꯑꯩꯈꯣꯏꯚꯗ ꯑꯩꯅ ꯅꯝꯅ ꯃꯨꯁꯜꯍꯟꯕꯅꯦ ꯑꯗꯨꯁꯨ ꯏꯂ ꯄꯗꯅ ꯍꯥꯏ ꯆꯟꯅꯔꯒ ꯅꯁꯨꯉꯥꯏꯇꯦꯕ ꯑꯩꯈꯣꯏ ꯂꯩꯀꯥꯏꯁꯦ ꯇꯧꯔꯦ ꯋꯥꯔꯤ ꯁꯥꯟꯅꯕꯅꯦ ꯀꯔꯤ ꯍꯥꯏꯅꯗꯤ ꯚꯑꯣ ꯀꯝꯄꯅꯤꯁꯦ ꯄꯩꯁꯥ ꯑꯃ ꯆꯥꯎꯈꯠꯂꯛꯏꯕ ꯂꯩꯒꯗ꯭ꯔꯕꯅꯦꯕꯨ
ꯍꯣꯏ ꯍꯣꯏ ꯍꯥꯟꯅ ꯁꯤꯤꯅꯦ ꯄ꯭ꯂꯥꯟꯒꯁꯦ ꯈꯔ ꯂꯨꯄꯥ ꯆꯅꯤ ꯁ꯭ꯋꯥꯏ ꯔꯦꯟꯖꯇ ꯍꯥꯠꯄ ꯌꯥꯕ ꯑꯗꯨꯝ ꯂꯩꯔꯝ ꯐꯅꯦꯕꯀꯣ ꯍꯧꯖꯤꯛ ꯇꯤ ꯂꯩꯔꯝꯗ꯭ꯔꯦ ꯍꯥꯏꯕ
ꯅ ꯍꯥꯟꯅ ꯀꯌꯥ ꯀꯌꯥ ꯀꯥ ꯀꯩꯗ ꯁꯥ
ꯑꯩꯁꯦ ꯀꯩꯅꯣ ꯇꯧꯋꯦꯅ ꯅꯦꯠꯇꯨꯗꯤ ꯋꯥꯏꯐꯥꯏ ꯂꯩꯔꯦꯅꯀꯣ ꯄꯥꯏꯊꯣꯛ ꯏꯅ ꯊꯥ ꯦꯝ ꯐꯣꯔ ꯍꯟꯗ꯭ꯔꯦꯠ ꯀ ꯀꯌꯥꯅꯣ ꯑꯣꯏꯕꯤꯕ ꯑꯃ ꯂꯩꯕꯗꯣ
ꯑꯣ
ꯅꯦ ꯐꯪꯗꯕꯤ ꯀꯣꯜ ꯁ ꯈꯇꯪ ꯌꯥꯕꯤ ꯑꯃ ꯂꯩꯕꯗꯣ ꯉꯦꯁꯨ ꯁꯨꯞꯅꯇꯒꯤ ꯂꯤꯁꯤꯡ ꯑꯃꯈꯛ ꯐꯪꯕꯗꯣ
ꯐ ꯐꯪꯉꯕ ꯑꯣ
ꯊꯥ ꯑꯍꯨꯝꯒꯤꯅꯦ ꯃꯃꯥꯡꯒꯤ ꯂꯤꯁꯤꯡ ꯑꯃꯁꯦ
ꯀꯥꯏꯅꯦ
ꯑꯗꯨ ꯍꯥꯞꯄꯒ ꯂꯩ ꯑꯩꯁꯦ
ꯅꯪ ꯀꯅꯥꯒ ꯃꯤꯁꯤꯗ ꯁꯥꯟꯅꯧꯒꯦ ꯍꯥꯏꯅꯣ
ꯑꯗꯨꯝ ꯂꯩꯗꯅ ꯑꯩꯈꯣꯏꯗꯤ ꯋꯥꯏꯐꯥꯏꯁꯦ ꯑꯗꯨꯝ ꯅꯦꯠ ꯊꯦꯡꯕꯗ ꯌꯥꯎꯗꯣꯏꯅꯤꯅ ꯅꯦꯠ ꯊꯦꯡꯗꯣꯛꯈ꯭ꯔꯗꯤ ꯑꯩꯗꯤ ꯀꯩꯅꯣꯝꯃ ꯍꯥꯏꯅꯤꯡꯉꯛꯄ ꯈꯣꯠꯅꯤꯡꯉꯛꯄꯗꯣ ꯃꯦꯁꯦꯁ ꯊꯥꯕꯗꯨꯗꯤ ꯑꯗꯨꯒꯤ ꯃꯦꯁꯦꯖ ꯂꯤꯁꯤꯡ ꯑꯃ
ꯍ ꯇꯁꯨ ꯍꯥꯏ ꯀꯣ ꯐ ꯇꯁ ꯍꯥꯏꯌꯦꯦ ꯐꯣꯟ ꯇꯧꯕ ꯍꯥꯏꯕ ꯑꯃꯁꯨ ꯂꯩꯕꯅꯤ
ꯑꯣꯣꯏ ꯑꯗꯨ ꯐꯣꯟ ꯇꯧꯕ ꯌꯥꯗꯕ ꯃꯇꯥꯡ ꯍꯥꯏꯕ ꯑꯃ ꯂꯩꯗꯅ
ꯋꯥꯎ
ꯄꯨ ꯑ
ꯑꯗꯤ
ꯎꯝ ꯀꯩꯃ ꯍꯥꯏꯒ ꯇꯔꯝꯗꯕ
ꯑꯣ ꯑꯗꯨ ꯍꯥꯟꯅ ꯑꯗꯨꯒꯤ ꯄ꯭ꯂꯥꯟꯗꯣ ꯍꯥꯞꯇ꯭ꯔꯤꯀꯥꯟꯗꯅꯦ ꯑꯗꯗꯨꯝ ꯂꯨꯄꯥ ꯋꯥꯟ ꯍꯟꯗ꯭ꯔꯦꯠ ꯀꯌꯥꯅꯣꯝꯒꯤ ꯄ꯭ꯂꯥꯟ ꯍꯥꯞ ꯄꯝꯃꯦꯕꯀꯣ
ꯎꯝ ꯊꯥꯎꯝꯒꯤ
ꯑꯣ ꯑꯗꯨꯗꯣ ꯑꯩꯅ ꯍꯟꯗꯛꯁꯦ ꯄꯩꯁꯥ ꯈꯔ ꯆꯤꯜꯂꯦꯅ ꯄ꯭ꯔꯦꯁ ꯂꯣꯀꯦꯠꯇꯗꯣ ꯍꯥꯞꯀꯦ ꯊꯤꯕ ꯐꯪꯗ꯭ꯔꯦ꯫ ꯇꯥꯇꯥꯇꯦꯛ ꯑꯣꯏꯂꯦꯟ
ꯐꯔꯦ ꯐꯔ ꯑꯣ
ꯍꯜꯂꯣ ꯇꯥꯗ꯭ꯔꯤ ꯇꯥꯗ꯭ꯔꯤ ꯇꯧꯔꯛꯑꯣꯁꯦ ꯑꯃꯨꯛ ꯇꯧꯔꯛꯑꯣ ꯇꯥꯗ꯭ꯔꯦ ꯅ ꯋꯥ ꯆꯄ ꯀ꯭ꯔꯝ ꯇ